ꯍꯜꯂꯣ ꯍꯜꯂꯣ
ꯇꯔꯦ ꯀꯣ
ꯍꯥꯥ
ꯍꯧꯖꯤꯛꯐꯥꯎ ꯁꯥꯎꯔꯤꯔꯣ ꯅꯪꯕꯣ
ꯑꯁ ꯁꯥꯎꯗ꯭ꯔꯦꯗ ꯍꯧꯖꯤꯛ ꯍꯧꯖꯤꯛꯇꯤ ꯅꯪꯕꯨ ꯀꯅꯥꯅꯣ
ꯑꯩꯗꯤ ꯅꯪ ꯁꯥꯎꯔꯝꯒꯗ꯭ꯔꯥ ꯈꯜꯂꯒ ꯑꯗꯨ ꯀꯣꯜ ꯇꯧꯔꯛꯏꯅꯦ ꯊꯋꯥꯏ ꯅꯨꯡꯉꯥꯏꯇꯕꯒꯤ
ꯑꯁ ꯑꯗꯨꯒꯤ ꯑꯣꯏꯔꯝꯅꯦꯕ ꯑꯩꯗꯤ ꯎ ꯅꯁꯛꯁꯨ ꯈꯪꯗꯦ
ꯌꯥꯔꯦ ꯑꯣꯏꯗꯕꯉꯥꯡꯉꯥꯅꯨ ꯈꯪꯅꯥ ꯈꯪꯅꯥ ꯈꯪꯕ꯭ꯔꯥ ꯍꯥꯏꯗꯨꯕꯨ ꯃꯤ ꯑꯅꯧ ꯑꯅꯧꯕ ꯀꯣꯜ ꯇꯧꯔꯛ ꯍꯥ ꯊꯔꯛꯀꯦ ꯊꯔꯛꯀꯦ
ꯐꯤꯜꯇꯔ ꯌꯥꯎꯗꯕꯤꯗ
ꯑꯁꯦꯡꯕꯒꯤ ꯈꯪꯗꯕ꯭ꯔꯕꯥ ꯅꯪ
ꯍꯣꯏ
ꯊꯥꯖꯗꯦꯗꯥ
ꯈꯪꯗꯦ ꯍꯧꯖꯤꯛꯀꯥꯟꯒꯤ ꯑꯉꯥꯡꯁꯤꯡꯗꯣ ꯌꯥꯝ ꯈꯠꯄꯅꯦ ꯑꯁ
ꯑꯉꯥꯡ ꯀꯥꯏꯅ ꯑꯩꯕꯨ ꯑꯉꯥꯡꯔꯥꯅ‌ꯦ ꯑꯉꯥꯡ ꯅꯠ
ꯍ ꯑꯉꯥꯡꯅꯦꯍꯦ ꯑꯉꯥꯡ ꯅꯠꯇ꯭ꯔꯒ ꯀꯩꯅꯣ ꯏꯕꯣꯛꯔꯣ
ꯍꯣꯏ ꯅꯆꯦꯅꯦ ꯑꯩꯅ ꯍꯜꯂꯦ ꯍꯥꯏꯜꯁꯦ ꯅꯪ ꯀꯥꯎꯗꯕ꯭ꯔꯕꯥ ꯍꯥ
ꯗꯤ ꯑꯣꯏꯔꯝꯅꯣꯏ
ꯑꯣꯏ ꯌꯥꯅꯤ
ꯍꯧꯖꯤꯛ ꯍꯧꯖꯤꯛꯇꯤ ꯂꯣꯏꯔꯕ꯭ꯔꯣ
ꯍꯥꯥ
ꯍꯧꯖꯤꯛꯇꯤ ꯂꯣꯏꯔꯕ꯭ꯔꯣ
ꯂꯣꯏꯗ꯭ꯔꯤ ꯃꯨꯟꯅꯤꯡꯉꯥꯏ ꯈꯔ ꯋꯥꯠꯄ ꯃꯨꯟꯗ꯭ꯔꯁꯨ ꯆꯥꯒꯦꯔꯣ ꯊꯤꯜꯂꯛꯎꯔꯣ
ꯍ ꯑꯩ ꯑꯩ ꯑꯩ ꯍꯥꯟꯅ ꯂꯥꯛꯀꯦꯀꯣ
ꯍꯥꯥ ꯇꯥꯕ꯭ꯔꯣ ꯅꯦꯠꯋꯥꯛꯅꯔꯣ ꯇꯥꯗꯦꯅꯦ ꯍꯜꯂꯣ ꯍꯜꯂꯣ